ꯇꯥꯔꯦ ꯇꯥꯔꯦ
ꯑꯣ ꯆꯥꯛ ꯆꯥꯔꯕꯣ
ꯆꯥꯛ
ꯃꯄꯥ ꯑꯦ ꯀꯩꯅꯣ ꯊꯣꯛꯂꯛꯀꯦ ꯀꯩꯅ ꯉꯁꯥꯏ ꯕꯣꯜ ꯁꯥꯟꯅꯩꯌꯦ
ꯅꯨꯝꯗꯥꯡ ꯂꯝꯄꯥꯛꯇꯔꯣ ꯅꯠꯇ꯭ꯔꯒ ꯇꯞꯇꯔꯣ
ꯂꯝꯄꯥꯛꯇꯅꯤꯗ ꯂꯝꯄꯥꯛꯇ ꯁꯥꯟꯅꯕꯅꯦ ꯑꯗꯒꯤ ꯑꯉꯥꯡꯈꯩꯅ ꯀꯥꯒ꯭ꯔꯦ ꯑꯗꯨꯒꯤ ꯑꯈꯣꯏꯅ ꯑꯉꯥꯡꯒꯩꯅ ꯀꯥꯈ꯭ꯔꯦꯃꯤ ꯑꯗꯨꯒꯤ ꯄꯣꯕꯒꯤ ꯑꯉꯥꯡꯈꯩꯩꯗ ꯄꯤꯖꯩꯅꯦ
ꯀꯔꯤ ꯀꯔꯤ ꯑꯣꯏꯅ ꯆꯥꯔꯕ
ꯌꯦꯟ ꯑꯣꯏꯅ ꯇꯧꯔꯦꯗ ꯄꯩꯁꯥ ꯌꯥꯝ ꯇꯧꯗꯕ ꯀꯩꯅꯣ ꯍꯣꯏꯗ ꯑꯦꯄꯦ ꯍꯣꯏꯗ
ꯑꯣ
ꯑꯦꯄꯦ ꯍꯣꯏ ꯇꯧꯁꯜꯂꯦ ꯀꯩ ꯏꯟꯖꯥꯡ ꯆꯥꯔꯒꯦ
ꯑꯩꯗꯨ ꯌꯦꯟꯖꯥꯡꯗꯣ ꯉꯁꯥꯏ ꯈꯦꯆꯤ ꯆꯥꯁꯤꯜꯂꯨꯕꯒꯤ ꯆꯥꯛꯇꯤ ꯏꯆꯥ ꯆꯥꯅꯅꯤꯡꯗꯦꯅ ꯏꯟꯖꯥꯡ ꯊꯣꯡꯉꯝꯗ꯭ꯔꯦ ꯑꯗꯣ ꯌꯦ ꯆꯥꯔꯦꯗ
ꯑ ꯀꯥꯡ ꯆꯠꯗ꯭ꯔꯣ
ꯆꯠꯇꯦꯗ ꯑꯁ ꯒꯥꯔꯤ ꯆꯥ ꯑꯃ ꯂꯩꯗ ꯀꯔꯤ ꯀꯥꯡ ꯀꯣꯢ ꯆꯠꯄꯅꯣ ꯑ
ꯎꯝ ꯎꯝ ꯐꯩꯌꯦ ꯐꯩ ꯋꯥꯀꯤꯡ ꯆꯦꯂꯨꯕ꯭ꯔꯣ ꯉꯁꯥꯏ
ꯁꯤ ꯅꯨꯡꯇꯤꯒꯤ ꯋꯥꯛꯀꯤꯡꯒꯤ ꯂꯦꯞꯄ ꯌꯥꯗꯦꯍꯦ ꯅꯨꯡꯇꯤꯒꯤ
ꯅꯪꯖꯦ ꯄꯦꯔꯦꯟꯇꯒꯤ ꯍꯟꯇꯛ ꯂꯨꯍꯣꯡꯕꯒꯤ ꯃꯔꯛꯇꯣ
ꯑ ꯑꯃꯨꯛ ꯍꯠꯇ ꯂꯦꯞꯄꯦ
ꯎꯝ ꯎꯝ ꯕꯣꯜꯂꯤꯉ ꯀꯩꯅꯣ ꯏꯁ ꯑꯩꯈꯣꯏꯗꯤ ꯁꯣꯔꯣꯛꯇ ꯄꯨꯂꯥꯎ ꯂꯥꯎꯔ ꯆꯠꯂꯤ ꯏꯕꯨꯡꯉꯣ
ꯀꯩ ꯀꯥꯏꯋꯥꯏ ꯌꯦꯡꯉꯤꯅꯣ
ꯀꯩꯅꯣ ꯍꯣꯏꯗ ꯀꯤꯁꯟ ꯍꯣꯏꯗ ꯄꯕꯨꯡꯆꯥꯥ ꯍꯣꯏꯗ
ꯑꯁ ꯉꯔꯥꯡꯗꯤ ꯕꯣꯟ ꯅꯨꯡꯉꯥꯏ ꯃꯥꯜꯂꯦ ꯂꯥꯁ ꯃꯤꯅꯤꯠꯇꯣ
ꯑꯦꯁ ꯅꯨꯡꯉꯥꯏ ꯀꯩꯅꯣꯅꯦ ꯏꯃꯥ ꯂꯥꯁ ꯃꯤꯅꯤꯠꯇꯅꯦ ꯍꯟꯗꯣꯔꯛꯏꯕꯁꯤ
ꯈꯪꯗꯦꯗ ꯑꯩ ꯇꯨꯝꯃꯒ ꯑꯗꯨꯝ ꯂꯩꯌꯦ ꯕꯨꯜꯒ ꯌꯦꯡꯅꯤꯡꯗꯦ ꯐꯥꯏꯅꯦꯜꯗꯤ ꯀꯥꯏ ꯌꯦꯡꯅꯤ ꯍꯥꯏꯒꯦ
ꯐꯥꯏꯅꯁꯨ ꯃꯣꯏ ꯌꯦꯡꯗꯣꯏꯅꯣ ꯅꯪꯡ ꯀꯩꯅꯣ ꯇꯧꯔ ꯂꯥꯛꯑꯣ ꯀꯩꯅꯣ ꯌꯦꯡꯁꯤ
ꯑꯩꯈꯣꯏ ꯀꯥꯞꯄꯣꯏꯗ꯭ꯔꯣ ꯀꯩꯗ
ꯑꯁ ꯑꯩꯈꯣꯏ ꯄ꯭ꯔꯣꯖꯦꯛꯇꯔꯗꯣ ꯌꯥꯗꯦꯃꯦ
ꯀꯃꯨꯅꯤꯇꯤ ꯍꯣꯟꯗ
ꯄ꯭ꯔꯣꯖꯦꯛꯇꯔꯗꯨ ꯌꯥꯗꯦꯕ
ꯑꯣ ꯑꯁ ꯑꯗꯨꯃꯥꯏ ꯌꯨꯝꯗꯗꯤ ꯇꯜꯂꯤꯁꯤꯗ ꯅꯨꯡꯉꯥꯏꯇꯦꯗ ꯑꯩꯈꯣꯏꯒꯤ ꯗꯪ ꯍꯣꯜꯒꯨꯝꯕ ꯍꯣꯜꯒꯨꯝꯕ ꯂꯝꯄꯥꯛꯀꯨꯝꯕ ꯑꯣꯏꯔꯗꯤ
ꯌꯨꯝ ꯍꯥꯏꯁꯦ ꯑꯩꯈꯣꯏ ꯃꯌꯥꯝ ꯄꯨꯟꯅ ꯌꯦꯡꯉꯤꯅꯤ ꯀꯩꯅꯣ ꯑꯩꯈꯣꯏ ꯑꯃꯅꯤ ꯈꯤꯇꯪ ꯌꯦꯡꯕ ꯅꯠꯇꯕꯅꯤꯅ
ꯑ ꯑꯗꯨꯕꯨꯗꯤ ꯂꯥꯡꯁꯤꯟꯗꯨ ꯇꯜꯂꯤ ꯎꯝ
ꯎꯝ ꯃꯁ ꯑꯩꯏ ꯌꯥꯎꯋꯦ ꯀꯩꯅ ꯌꯥꯎꯕ꯭ꯔꯥ ꯍꯥꯏ ꯄꯦ ꯁꯤ
ꯅꯣꯏ ꯀꯅꯥ ꯀꯅꯥ ꯑꯍꯟꯅꯅ ꯀꯅꯥ ꯀꯅꯥ ꯑꯣꯏꯕ
ꯑꯩꯈꯣꯏ ꯑꯍꯟꯁꯦ ꯑꯩꯅꯦ ꯅꯟꯗ ꯃꯅꯥꯎ ꯆꯥ ꯍꯣꯏ ꯇꯧꯔꯒ ꯐꯪꯁꯟꯁꯨ ꯌꯥꯎꯋꯦ ꯑꯗꯨꯒ ꯍꯜꯂꯣ ꯃꯆꯥ ꯑꯩ ꯌꯨꯝꯗ ꯌꯧꯔꯦ ꯀꯣꯝꯇꯧꯅꯗ ꯑꯉꯥꯡꯁꯤꯔꯣ ꯑ ꯑꯩꯒꯤ ꯍꯩꯕꯤ ꯍꯣꯏ ꯇꯣꯟꯗꯣꯟ ꯍꯣꯏ
ꯍꯣꯏ ꯅꯦꯄꯣ ꯑꯣꯏꯔꯣ
ꯅꯦꯄꯣ ꯍꯣꯏ
ꯎꯝ
ꯅꯪ ꯀꯥꯏꯗꯅꯣ
ꯃꯩꯁꯦ
ꯑꯩꯉꯣꯟ ꯌꯥꯎꯗꯦ ꯃꯩ ꯀꯌꯥꯝ ꯀꯨꯏ ꯑꯩꯁꯦ ꯑꯩ ꯀꯩꯅꯣ ꯆꯠꯊꯣꯛꯏ ꯈꯪꯍꯧꯗ꯭ꯔꯦꯅ ꯃꯩꯁꯦ
ꯃꯩꯁꯦ ꯅꯨꯡꯗꯥꯡꯋꯥꯏꯔꯝ ꯅꯣꯡ ꯈꯔ ꯀꯟꯅ ꯆꯨꯕ ꯍꯧꯔꯛꯄꯗꯣ ꯑꯗꯨꯗ ꯃꯨꯠꯈꯔꯦꯅꯦ ꯃꯩꯁꯦ
ꯎꯝ ꯑꯩ ꯑꯩꯈꯣꯏ ꯆꯦ ꯍꯣꯏ ꯆꯠꯂꯨꯏꯕ ꯑꯣ ꯐꯔꯦ ꯐꯔꯦ ꯌꯥ ꯌꯥꯎꯔꯦ ꯀꯩꯅꯣꯒ ꯑꯉꯥꯡ ꯑꯉꯥꯡꯒ ꯇꯧꯔꯒ ꯑ ꯆꯠꯂꯨꯁꯦꯅ ꯀꯥꯡ ꯑꯣꯏꯕꯑꯗꯨꯗ ꯑꯥꯁ ꯃꯤ ꯈꯨꯆꯤꯟ ꯑꯃꯥꯅꯤꯕꯣ ꯏꯕꯣ ꯑꯩꯈꯣꯏ ꯌꯥꯔꯤꯄꯣꯛ ꯕꯖꯥꯔꯁꯤꯗ ꯅꯍꯥ ꯑꯩ ꯋꯥꯡꯈꯩ ꯌꯔꯨꯏꯕꯀꯣ
ꯎꯝ
ꯃꯤ ꯀ ꯀꯌꯥꯝ ꯌꯥꯝ ꯆꯤꯜꯂꯤ ꯏꯃꯥ ꯄꯨꯔꯥ ꯇ꯭ꯔꯥꯐꯤꯛ ꯖꯥꯝ ꯑꯣꯏꯅ ꯌꯥꯝ ꯉꯥꯔꯤ ꯌꯥꯟꯒꯁꯤ
ꯏꯁ ꯃꯤ ꯁꯤꯜꯂꯦ ꯍꯥꯏꯌꯦ
ꯀꯩꯅꯣ
ꯃꯤ ꯐꯖꯅ ꯆꯤꯜꯂꯦ ꯑꯗꯨ ꯀꯩꯗ ꯁꯔꯝꯗ ꯑꯃꯨꯛ ꯍꯦꯜꯂꯝꯗꯣꯏꯅꯤ
ꯁꯔꯝꯅ ꯍꯦꯟꯂꯝꯒꯅꯤ ꯑꯗꯒꯤ ꯁꯤꯒꯤ ꯁꯟꯅꯪ ꯁꯦꯝꯕꯗꯣ ꯑꯗꯨꯁꯨ ꯍꯦꯜꯂꯝꯒꯅꯤꯕꯣ ꯐꯖꯅ ꯑꯩꯁꯨ ꯋꯥꯔꯜ ꯀꯞꯁꯤ ꯂꯣꯏꯔ ꯋꯥꯛꯀꯤꯡꯁꯦ ꯆꯦꯟꯒꯦ ꯇꯧꯅꯦ ꯂꯣꯏꯗꯤ ꯂꯣꯏꯔꯛꯑꯅꯤꯅ ꯅꯨꯃꯤꯠ ꯃꯔꯤ ꯃꯉꯥꯅꯤ ꯈꯤꯇꯪ ꯉꯥꯏꯔꯦ ꯅꯣꯡꯃꯨꯛ ꯀꯥꯁꯤꯜꯂꯛꯄꯁꯤꯗ ꯅꯣꯡꯁꯨꯨ ꯊꯥ ꯑꯃꯨꯛ ꯌꯧꯁꯟꯂꯛꯑꯦꯗꯅ
ꯎꯝ ꯑꯁ ꯅꯣꯡꯒ ꯈꯥꯏꯗꯕꯤꯅꯤ ꯅꯦꯃꯤ ꯅꯪ ꯁꯣꯝ ꯅꯥꯀꯠꯗ ꯆꯦꯟꯁꯦ ꯍꯥꯏꯔꯒ
ꯀꯔꯤ
ꯑꯩꯈꯣꯏꯔꯣꯝꯗ ꯆꯦꯟꯁꯦ ꯍꯥꯏꯔꯒ ꯅꯣꯡꯖꯨ ꯊꯥꯒ ꯈꯥꯏꯗꯦꯕ
ꯅꯣꯡꯁꯦ ꯆꯨꯁꯜꯂꯛꯑꯗꯤ ꯌꯥꯔꯣꯏꯗ ꯑ ꯆꯦꯟꯕꯗꯣ
ꯅꯣꯡꯛꯇꯅꯦ ꯑꯗꯨꯝ ꯆꯦꯟꯂꯤꯁꯦ ꯑꯩꯈꯣꯏ
ꯑꯗꯨ ꯅꯣꯡꯗꯨꯅ ꯈꯔ ꯀꯟꯅ ꯇꯥꯁꯤꯜꯂꯛꯑꯒꯗꯤ ꯆꯦꯟꯕꯗꯣ ꯅꯨꯡꯉꯥꯏꯔꯣꯏꯑꯕ
ꯍꯣꯏ ꯑꯗꯨꯣꯏꯁꯨ ꯑꯗꯨꯝ ꯆꯦꯜꯍꯜꯂꯦꯕ ꯆꯦꯟꯁꯤꯟꯕꯤꯅꯤ ꯑꯗꯨꯝ
ꯅꯣꯡꯆꯨꯔꯁꯦ ꯃꯤ ꯁꯨꯅ ꯂꯥꯛꯄ꯭ꯔꯅꯦ ꯅꯣꯡ ꯆꯨꯕꯗ
ꯑꯗꯨꯝ ꯂꯥꯛꯏꯗ ꯃꯤꯁꯦ ꯑꯗꯨꯝ ꯀꯨꯟꯊ꯭ꯔꯥ ꯃꯨꯛꯇꯤ ꯑꯗꯨꯝ ꯂꯥꯛꯏꯗ ꯃꯤꯁꯦ ꯅꯤꯐꯨꯃꯨꯛ ꯌꯥꯎꯔꯝꯒꯗ꯭ꯔꯥ ꯅꯤꯐꯨꯃꯨꯛ ꯌꯥꯎꯔꯝꯒꯗ ꯅꯤꯐꯨꯃꯨꯛ ꯑꯣꯏꯔꯝꯒꯗ꯭ꯔ ꯈꯪꯗꯦꯅꯦ
ꯉꯥꯎꯖꯨꯝ ꯂꯥꯛꯑꯦꯕ
ꯑꯪ
ꯎꯝ
ꯍꯣꯏꯅꯦ ꯑꯗꯨꯕꯨꯗꯤ ꯑꯗꯨꯝ ꯂꯥꯛꯅꯒꯅꯤꯅꯦ ꯄꯩꯁꯥ ꯂꯝꯖꯦꯟꯆꯦꯟꯅꯤꯡꯕ ꯃꯤ ꯉꯥꯛꯇꯅꯤꯅ
ꯎꯝ ꯂꯝꯖꯦꯟ ꯆꯦꯟꯅꯤꯡꯕ ꯃꯤ ꯉꯥꯛꯇꯅꯤꯕ ꯄꯩꯁꯥ ꯍꯥꯏꯁꯦ ꯑꯗꯨꯝ ꯂꯝꯖꯦꯟ ꯆꯦꯟꯅꯤꯡꯕ ꯃꯤꯗꯗꯤ ꯑꯗꯨꯝ ꯑꯩꯒ ꯑꯩꯒꯥꯏꯁꯦ ꯂꯤꯁꯤꯡ ꯑꯃꯗ ꯍꯦꯟ ꯄꯤꯗ꯭ꯔꯤꯌꯦ
ꯑꯗꯩ ꯄꯤꯔꯔꯣꯏꯗ꯭ꯔꯣ
ꯄꯤꯗꯣꯏꯅꯦ ꯇꯞꯅ ꯇꯞꯅ ꯄꯤꯔꯛꯀꯦꯅ ꯑꯩꯅ
ꯂꯨꯄꯥ ꯀꯌꯥꯃꯨꯛꯀꯤ ꯄꯤ ꯈꯜꯂꯤꯅꯣ
ꯂꯤꯁꯤꯡ ꯇꯔꯥꯗꯤ ꯍꯥꯏꯕꯅꯦ ꯑꯗꯨ ꯈꯪꯗꯦ ꯑꯗꯨꯝ ꯇꯞ ꯇꯞꯅ ꯄꯤꯔ ꯂꯣꯏꯔꯦ ꯀꯩꯗꯧꯔꯒꯦ ꯂꯩꯔ ꯂꯩꯔꯀꯥꯟꯗ ꯑꯩꯈꯣꯏꯒꯤ
ꯑ ꯄꯩꯁꯥ ꯄꯩꯁꯥ ꯇꯥꯂ ꯇꯥꯜꯂꯒ
ꯍꯣꯏꯅꯦ ꯊꯣꯛꯣꯂꯛꯒ ꯋꯥꯁ ꯊꯣꯛꯑ ꯊꯣꯛꯑꯒ ꯅꯪ ꯅꯨꯡꯊꯤꯟ ꯆꯦꯟꯗ꯭ꯔꯣ ꯅꯪ
ꯅꯨꯡꯗꯤꯟꯗꯤ ꯆꯦꯟꯗꯦꯗ ꯋꯥꯁ ꯍꯥ
ꯕꯣꯜ ꯌꯦꯡꯗ꯭ꯔꯦ
ꯕꯣꯜꯀꯥ ꯌꯦꯡꯗꯦꯗꯥ ꯀꯥꯏꯗꯩ ꯄꯨꯡ ꯍꯧꯖꯤꯛ ꯇꯨꯝꯃꯗꯕꯅꯦ ꯑꯩ ꯌꯦꯡꯗꯦ
ꯍꯣꯢ
ꯑꯩꯅ ꯌꯦꯡ ꯌꯦꯡꯕꯁꯦ ꯑꯥꯔꯖꯦꯟꯇꯤꯅꯥꯁꯦ ꯑꯩꯅ ꯑꯥꯔꯖꯦꯟꯇꯤꯅꯥ ꯌꯦꯡꯕꯖꯦ ꯑꯗꯨꯗꯨꯅ ꯄꯣꯒꯦ ꯇꯧꯋꯦꯕ ꯉꯥꯍꯥꯟ ꯏꯖꯤꯞꯀꯥ ꯁꯥꯅꯕ ꯑꯗꯨ ꯉꯜꯂꯤꯗꯅ ꯄꯨꯡ ꯇꯔꯥ ꯃꯈꯥꯏꯅꯤꯗꯅ ꯑꯗꯨꯗꯣ ꯐꯣꯟꯗ ꯀꯥꯞ ꯇꯤꯚꯤꯗ ꯀꯥꯞꯊꯣꯛꯑ ꯌꯦꯡꯉꯤꯅꯦ
ꯎꯝ
ꯑꯥ ꯑꯩꯅ ꯌꯦꯡꯕꯁꯦ ꯄꯣꯒꯦ ꯇꯧꯋꯦꯅ ꯍꯥꯞ ꯃꯇꯨꯡꯗ ꯇꯨꯝꯃꯦ
ꯎꯝ ꯑꯥꯔꯖꯦꯟꯇꯤꯅꯥꯁꯦ ꯄꯣꯒꯦ ꯑꯗꯨꯝ ꯇꯧꯏꯕꯣ ꯂꯥꯁ ꯃꯤꯅꯠꯇꯅꯤ ꯃꯣꯏ ꯆꯠꯂꯛꯏꯁꯦ
ꯑꯗꯨꯗꯨꯒ ꯅꯣꯡꯉꯥꯂꯀꯥꯟꯗ ꯀꯥ ꯂꯩꯔꯃꯤ ꯑꯗꯣ ꯍꯪꯗꯦ ꯐꯥꯏꯅꯦꯜꯁꯤꯁꯨ ꯇꯜꯂꯗꯤ ꯇꯨꯝꯈꯤꯗꯣꯏꯅꯤ ꯢꯁ ꯇꯨꯝꯕꯅ ꯍꯦꯅ ꯅꯨꯡꯉꯥꯏ ꯄꯦꯟ ꯄꯦꯟ ꯇꯨꯝꯕ ꯄꯨꯡ ꯑꯍꯨꯝ ꯃꯈꯥꯏ ꯑꯗꯥꯏꯗ ꯅ ꯃꯤꯀꯞ ꯊꯣꯛꯂꯛꯑꯦꯕ
ꯑꯥ
ꯑꯗꯨꯗꯨꯅ ꯈꯔ ꯉꯟꯅ ꯇꯨꯝꯍꯧꯗ꯭ꯔꯗꯤ ꯋꯥꯏꯑꯦꯕ
ꯃꯔꯤꯂꯩꯅꯖꯥꯠꯂꯣ ꯉꯥꯔꯥꯡ
ꯍꯥ
ꯉꯅꯨ ꯃꯔꯤ
ꯃꯔꯤꯟꯂꯣ ꯃꯣꯏ ꯃꯣꯏꯗꯤ ꯌꯦꯡꯉꯤꯍꯦ ꯚꯔꯅꯤꯜꯍꯣꯏ ꯐꯖꯅ ꯚꯔꯅꯤꯜꯍꯣꯢ ꯃꯤꯅꯠ ꯐꯖꯅ ꯆꯦꯜꯂꯤꯍꯦ
ꯑꯩꯍꯥꯏꯗꯤ ꯕꯣꯜ ꯍꯥꯏꯕꯅꯤꯍꯦ
ꯍꯣꯏꯃꯦ ꯃꯣꯏ ꯕꯣꯟ ꯌꯦꯡꯉꯦ ꯍꯥꯏꯕ ꯑꯗꯨꯝ ꯑꯖꯦꯟꯇꯤꯅ ꯇꯥꯕꯣ ꯃꯦꯁ ꯐꯥꯏꯅꯦꯜꯕꯨꯗꯤ ꯑꯩꯈꯣꯏꯁꯨ ꯁꯨꯇꯤ ꯊꯥꯔꯥ ꯌꯦꯡꯅꯤ
ꯅꯣꯉꯥꯟ ꯁꯩꯇꯤꯊꯥꯕꯤꯗꯦ
ꯎꯝ
ꯐꯥꯏꯅꯦꯜꯅꯤꯅ
ꯐꯥꯏꯅꯦꯜꯁꯦ ꯑꯩꯗꯤ ꯍꯣꯜꯒꯨꯝꯕ ꯂꯝꯄꯥꯛꯀꯨꯝꯕꯗ ꯌꯦꯡꯅꯤꯡꯉꯤꯅꯦ
ꯀꯥꯞꯇꯤ ꯀꯥꯞꯀꯅꯤ ꯍꯥꯏꯕꯅꯦꯕ ꯈꯣꯈꯣꯏ ꯀꯝꯃꯨꯅꯤꯇꯤ ꯍꯣꯜꯗ
ꯎꯝ
ꯐꯥꯏꯅꯦꯜꯗꯤ ꯀꯥꯞꯀꯅꯦꯕ ꯑꯗꯨꯗ ꯌꯦꯡꯕꯗꯥ ꯅꯨꯡꯉꯥꯏꯔꯣꯏꯕ ꯑꯗꯥ ꯌꯦꯡꯕ ꯅꯨꯡꯉꯥꯏꯇꯦꯕ ꯃꯥꯏ ꯀꯩꯅꯣꯗꯣ ꯄ꯭ꯔꯣꯖꯦꯛꯇꯔꯗꯣ
ꯌꯨꯝꯂꯛꯇ ꯌꯦꯡꯕꯁꯦ ꯂꯥꯎꯕꯗ ꯃꯤ ꯅꯨꯡꯉꯥꯏꯅ ꯇꯨꯝꯅꯕꯗ ꯍꯦꯛꯇ ꯀꯥꯏꯑꯦꯅ
ꯑꯗꯣ ꯄ꯭ꯔꯣꯖꯦꯛꯇꯔꯗꯣ ꯁꯦꯡꯗꯦꯕ
ꯑꯥ
ꯑꯩꯈꯣꯏ ꯁꯥꯏ ꯕꯣꯜ ꯁꯥꯟꯅꯩꯁꯦ ꯏꯕꯨꯡꯉꯣ ꯄꯨꯡ ꯕꯥꯔꯣ ꯃꯈꯥꯏꯗꯩꯅꯤꯅꯦ ꯅꯨꯃꯤꯠ ꯆꯞ ꯌꯨꯡꯉꯛꯄꯗꯣ ꯑꯗꯩ ꯕꯣꯜ ꯁꯥꯟꯅꯃꯤꯅ ꯄꯨꯡ ꯑꯃ ꯑꯃ ꯃꯈꯥꯏ ꯑꯅꯤ ꯇꯥꯗꯣꯔꯦ ꯑꯉꯥꯡꯒꯩꯗꯣ ꯅꯨꯡꯗꯤꯟ ꯊꯕꯛ ꯂꯩ ꯍꯥꯏꯅꯕ
ꯑꯥ
ꯑꯗꯨꯒꯤ ꯄꯨꯡ ꯇꯔꯥ ꯑꯗꯥꯏꯗꯒꯤ ꯕꯣꯜ ꯁꯥꯟꯅꯁꯦ ꯍꯧꯔꯒ ꯕꯥꯔꯣ ꯃꯈꯥꯏ ꯑꯗꯥꯏ ꯁꯥꯟꯅ ꯍꯧꯋꯦ ꯅꯨꯡꯁꯥ ꯁꯥꯗꯕꯒꯤ ꯐꯕꯅꯦꯍꯦ ꯅꯣꯏ ꯅꯨꯡꯁꯥꯒ ꯁꯥꯔꯗꯤ
ꯄꯨꯡ ꯑꯅꯤ ꯑꯍꯨꯝ ꯑꯗꯥꯏꯗꯗꯤ ꯌꯥꯛꯏꯍꯦ ꯎꯝ ꯄꯨꯡ ꯑꯅꯤ ꯑꯍꯨꯝ ꯑꯗꯨꯗꯥꯏꯗꯗꯤ ꯑꯁ ꯌꯥꯛꯏ ꯅꯨꯡꯁꯥ ꯅꯣꯛꯄꯁꯨ ꯐꯖꯩ ‌ꯅꯕꯥ ꯏꯃꯥꯏ ꯉꯁꯤ ꯑꯩꯈꯣꯏ ꯒꯥꯔꯤ ꯂꯝꯕꯤ ꯈꯨꯆꯤꯟꯗꯤꯉꯣ
ꯆꯤꯟꯂꯤꯌꯦ ꯅꯕꯥ ꯈꯨꯆꯤꯟꯑꯝꯅꯦ ꯃꯦ ꯐꯥꯁ ꯁꯂꯤꯞ ꯃꯩ ꯂꯥꯛꯑꯦ ꯃꯩ ꯂꯥꯛꯑꯦ ꯃꯤ ꯐꯖꯅ ꯆꯤꯜꯂꯦꯍꯦ ꯀꯤꯏꯗꯩꯅꯣ
ꯆꯍꯤ ꯈꯨꯗꯤꯡꯒꯤ ꯍꯦꯟꯒꯠꯂꯛꯇꯣꯏꯅꯤ ꯃꯌꯥꯡ ꯃꯆꯥ ꯃꯌꯥꯝꯁꯤꯅ ꯃꯔꯣꯟ ꯑꯃ
ꯏꯁ
ꯁꯤꯕꯣꯛꯇ ꯁꯤꯕꯣꯛꯇ ꯈꯔ ꯈꯔ ꯒ꯭ꯌꯥꯟ ꯇꯥꯕ ꯋꯥꯔꯤꯅꯤ ꯅꯪꯁꯨ ꯆꯠꯂꯝꯃꯣꯏ ꯀꯣꯏꯕ ꯀꯩꯁꯨ
ꯆꯠ ꯆꯠꯇꯦ ꯀꯩꯁꯨ
ꯒ꯭ꯌꯥꯟ ꯇꯕꯔꯥ ꯑꯩꯈꯣꯏ ꯑꯩꯈꯣꯏ ꯈꯔ ꯒ꯭ꯌꯥꯟ ꯇꯥꯕꯁꯤꯐꯥꯎ ꯆꯠ ꯆꯠꯇ꯭ꯔꯤꯅꯦꯕ ꯁꯤꯗ ꯃꯨꯛ ꯑꯩꯈꯣꯏ ꯑꯃꯨꯛ ꯆꯠꯁꯤꯜꯂꯗꯤ
ꯑꯗꯨꯅꯦ ꯀꯩꯗꯒꯤ ꯑ ꯀꯔꯤ ꯀꯔꯤ ꯀꯩꯅꯣ ꯍꯥꯏꯒꯦ ꯇꯧꯔꯝꯕꯗꯣ ꯀꯥꯎꯔꯦꯅꯦ
ꯒꯔꯤꯖꯦ ꯐꯖꯟ ꯆꯤꯟꯂꯦ
ꯆꯤ ꯂꯦ ꯀꯥꯏꯗꯩꯅꯣ ꯑꯁꯃꯥ‌ ꯀꯔꯤ ꯃꯨꯁꯂꯤꯝ ꯃꯨꯁꯂꯤꯝꯒꯤꯁꯨ ꯃꯌꯥꯝ ꯂꯥꯛꯏꯅꯦ ꯅ ꯀꯣꯏ ꯆꯠꯄ
ꯑꯦ ꯀꯥꯡ ꯍꯥꯏꯔ ꯃꯣꯏꯅ ꯍꯦꯟꯅ ꯊꯋꯥꯏ ꯌꯥꯎꯕꯅꯦꯉꯣ ꯈꯦꯆꯤ ꯒꯥꯁꯦ ꯈꯦꯆꯤ ꯌꯣꯟ ꯃꯝꯗ ꯑꯩꯈꯣꯏ ꯈꯦꯁꯤ ꯌꯣꯟꯕꯝꯗꯨꯗ ꯃꯣꯏꯅ ꯍꯦꯟꯅ ꯆꯥꯏꯅ ꯅꯕꯥ
ꯑꯗꯨꯅꯦ‌ ꯌꯦꯡꯉꯨꯅꯦ ꯃꯣꯏꯅ ꯏꯁ ꯈꯨꯌꯥꯟ ꯑꯩ ꯊꯦ ꯂꯝꯕꯤ ꯆꯠꯄꯗ ꯊꯦꯡꯅꯕ ꯃꯨꯁꯂꯤꯟ ꯃꯌꯥꯝꯖꯦ ꯂꯣꯏꯔꯦ ꯒꯥꯔꯤꯗ ꯃꯣꯏ ꯑꯍꯨꯝ ꯑꯍꯨꯝ ꯅꯝꯃꯦ ꯅꯨꯄꯥ ꯑꯃ ꯊꯧꯔꯒ ꯅꯨꯄꯤ ꯑꯅꯤ ꯅꯨꯄꯤ ꯑꯅꯤ ꯂꯣꯏ ꯇꯣꯡꯉꯒꯉꯣ ꯂꯣꯏ ꯀꯣꯏ ꯆꯠꯈꯥꯏꯕꯤꯅꯤꯉꯣ ꯃꯣꯏꯅ ꯍꯦꯟ ꯄꯩꯁꯥꯗꯣ ꯄꯩꯁꯥꯗꯣ ꯍꯥꯏꯔꯣ ꯂꯥꯎꯁꯦ ꯑꯗꯨꯃꯥꯏꯟ ꯇꯧꯋꯦꯉꯣ ꯈꯪꯗꯦ ꯇꯧꯔꯤꯁꯦ
ꯕꯣꯟꯖꯦ ꯀꯩ ꯅꯨꯃꯤꯠꯇꯅꯣ ꯂꯩꯖꯦ
ꯅꯥꯏꯟꯇꯤꯟꯒꯤ ꯑꯥꯍꯤꯡ
ꯊꯥꯔꯠ ꯄꯂꯦꯁꯨ ꯌꯦꯡꯗꯣꯏꯔꯣ
ꯊꯥꯔꯠ ꯄꯂꯦꯁꯇꯤ ꯄꯨꯡ ꯑꯅꯤ ꯃꯥꯈꯏꯅꯤꯅ ꯈꯪꯗꯦ ꯌꯦꯡꯕ ꯌꯥꯏ ꯌꯦꯡꯗꯕ ꯌꯥꯏ ꯇꯨꯝꯃꯨꯔꯒ ꯍꯧꯠꯂꯒ ꯌꯦꯡꯕ ꯐꯗꯣꯏꯔꯥ ꯈꯪꯗꯦ
ꯌꯦꯡꯕꯨꯗꯤ ꯌꯦꯡꯅꯤꯡꯉꯦ ꯐ꯭ꯔꯥꯟꯁꯀꯥ ꯏꯪꯂꯦꯟꯒꯗꯣ
ꯅꯥꯏꯟꯇꯤꯟꯒꯤ ꯑꯍꯤꯡ ꯇ꯭ꯋꯦꯟꯇꯤꯒꯤ ꯇ꯭ꯋꯦꯟꯇꯤ ꯑꯗꯨꯝ ꯇꯥꯔꯅꯤ ꯅꯠꯇ꯭ꯔꯥ
ꯎꯝ ꯇ꯭ꯋꯦꯟꯇꯤꯅꯦꯕ ꯑꯁꯦꯡꯕꯩꯗꯤ
ꯑꯁ ꯋꯥꯔꯜ ꯀꯞꯁꯤ ꯅꯥꯕ ꯑꯝꯇꯥ ꯌꯦꯡꯉꯨꯕꯗꯤ ꯌꯥꯕꯖꯠꯅꯤ ꯅꯥꯕ ꯑꯥꯗ ꯆꯠꯂꯒ
ꯏꯁ ꯏꯁ ꯋꯥꯔꯤꯖꯦ ꯏꯃꯥꯏꯃꯥ
ꯑꯩ ꯑꯦꯁꯤꯌꯥꯗ ꯇꯥꯔꯛꯄ ꯌꯥꯎꯅꯤꯌꯦ ꯑꯦꯁꯤꯌꯥꯗ ꯇꯥꯔꯛꯄ ꯑꯝꯇꯪꯗ ꯌꯥꯏ ꯅꯥꯕ ꯌꯦꯡꯕ
ꯍꯣꯏ ꯑꯦꯁꯤꯌꯥꯅ ꯍꯣꯁ ꯑꯣꯏꯔꯛꯄ ꯀꯥꯟꯗ ꯑꯗꯨꯗꯤ ꯌꯥꯏ
ꯃꯤꯇꯩ ꯃꯆꯥ ꯃꯌꯥꯝ ꯌꯥꯎꯏꯉꯣ ꯌꯦꯡꯕ
ꯍꯟꯗꯛꯀꯤꯔꯥ
ꯑꯥ
ꯌꯥꯎꯔꯝꯒꯅꯤ ꯀꯩꯅꯣ ꯃꯤ ꯌꯨ ꯑꯦꯁ ꯑꯦ ꯗꯥ ꯂꯩꯕ ꯃꯤ ꯃꯌꯥꯝ ꯌꯥꯎꯔꯝꯒꯅꯤ ꯀꯩꯅꯣ ꯑꯗꯨꯒꯨꯝꯕ ꯌꯦꯡꯉꯝꯒꯥꯅꯤ ꯀꯩꯅꯣ ꯑꯗꯨꯒꯨꯝꯕꯅ ꯏꯁ ꯌꯦꯡꯉꯝꯗꯣꯏꯅꯦ ꯑꯗꯨ ꯃꯣꯏ ꯇꯤꯛꯀꯦꯠꯇꯨ ꯅꯥꯕ ꯗꯣꯂꯔ ꯇꯤꯀꯦꯠꯇꯣ ꯗꯣꯂꯔ ꯂꯤꯁꯤꯡ ꯑꯅꯤꯃꯨꯛ ꯌꯧꯋꯤꯅꯦ ꯅꯥꯕ ꯃꯣꯏ ꯇꯤꯛꯀꯦꯠꯀꯥꯗꯣ
ꯌꯨ ꯑꯦꯁ ꯑꯦ ꯗꯥꯗꯤ ꯑꯗꯨꯝ ꯃꯤꯇꯩ ꯃꯆꯥ ꯂꯩꯕ ꯌꯥꯎꯅꯩꯗꯅ ꯑꯗꯨꯝ ꯌꯥꯝꯅ ꯂꯩꯗ ꯑꯗꯨꯝ ꯅꯠꯇ꯭ꯔꯥ ꯑꯗꯨ ꯃꯣꯏ ꯌꯦꯡꯅꯕ ꯊꯥꯒꯠꯅꯔꯛꯑꯦꯕ
ꯇꯤꯀꯦꯠ ꯀꯥꯗꯣ ꯀ꯭ꯋꯥꯇꯔ ꯐꯥꯏꯅꯦꯜ ꯇꯤꯀꯦꯠ ꯗꯣꯂꯔ ꯂꯨꯄꯥ ꯂꯤꯁꯤꯡ ꯑꯅꯤ ꯌꯧꯋꯦ ꯍꯥꯏꯕ ꯑꯈꯣꯏ ꯁꯤꯗ ꯏꯟꯗꯤꯌꯥꯟꯗ ꯀꯌꯥꯅꯣ ꯌꯦꯡꯉꯣ ꯂꯨꯄꯥ ꯂꯥꯛꯈ ꯑꯅꯤꯅꯦ
ꯑꯁ ꯀꯩꯗꯧꯔ ꯅꯨꯉꯥꯏꯗꯣꯏꯅꯣ
ꯔꯤꯌꯦꯜ ꯂꯥꯏꯞꯅꯤ ꯃꯦꯁꯤꯗꯣ ꯁꯦꯡꯅ
ꯖꯥꯄꯥꯟ ꯅꯠꯇ꯭ꯔꯖꯨꯀꯣ ꯆꯦꯟꯅꯥꯏ ꯆꯤꯅꯥ ꯆꯤꯅꯥ ꯖꯦ ꯆꯪꯉꯥꯒ ꯆꯤꯅꯥꯗꯒ ꯇꯥꯔꯛꯑꯗꯤ
ꯇꯥꯔꯛꯄ ꯌꯥꯏꯗ ꯆꯤꯅꯥꯖꯦ ꯀꯩꯅꯣ ꯍꯟꯗꯛ ꯋꯥꯔꯜ ꯀꯞ ꯌꯥꯎꯗꯦ ꯃꯣꯏ ꯀ꯭ꯋꯥꯂꯤꯐꯥꯏ ꯑꯣꯏꯗꯦꯀꯣ
ꯎꯝ ꯎꯝ ꯑꯁ ꯃꯊꯪꯒꯥꯏꯗꯤ ꯌꯥꯎꯕ ꯌꯥꯏ ꯅꯥꯕ
ꯌꯥꯏꯗ ꯐꯖꯅ ꯁꯥꯟꯅꯔꯗꯤ
ꯌꯨ ꯌꯨ ꯁꯥꯚꯦꯟꯇꯤꯟ ꯍꯥꯏꯕ꯭ꯔꯥ ꯌꯨ ꯅꯥꯏꯟꯇꯤꯟ ꯍꯥꯏꯕ꯭ꯔꯥ ꯑꯃ ꯀꯣꯁ ꯑꯃꯅ ꯁꯦꯝꯒꯠꯄꯗꯨꯅ ꯅꯩ ꯍꯥꯏ
ꯎꯝ ꯃꯤꯅꯥꯔꯕ ꯀꯥꯡꯕꯨꯗꯣ
ꯍꯣ ꯍꯣ ꯍꯣꯏ
ꯒꯣꯜꯒꯥ ꯃꯌꯥꯝ ꯆꯟꯊꯠꯄꯤꯗꯣ
ꯍꯣꯏ ꯍꯣꯏ ꯒꯣꯜ ꯇꯔꯦꯠ ꯅꯤꯄꯥꯜ ꯑꯗꯨꯗ ꯍꯥꯎꯀꯤꯕ ꯌꯥꯝ ꯌꯥꯎꯋꯤꯅꯦ
ꯌꯥꯎꯋꯦ ꯀꯨꯀꯤ ꯃꯆꯥ ꯌꯥꯝ ꯌꯥꯎꯋꯦ
ꯃꯤꯇꯩ ꯃꯆꯥꯖꯨ ꯌꯥꯝ ꯌꯥꯎꯋꯤꯗꯥ
ꯌꯥꯎꯏ ꯃꯤꯇꯩ ꯃꯆꯥꯖꯨ ꯌꯥꯎꯏ ꯎꯝ ꯑꯗꯨꯅꯤꯗꯥ
ꯑꯗꯨ ꯐꯖꯅ ꯁꯥꯕꯤꯔ
ꯍꯥ
ꯑꯈꯣꯏꯖꯨ ꯆꯟꯕꯗꯤ ꯌꯥꯏ
ꯌꯥꯏꯗ ꯑꯗꯨꯃꯥꯏꯅ ꯁꯨꯝ ꯁꯦꯝꯒꯠꯂꯛꯗꯤ ꯅꯣꯡꯃꯗꯤ ꯁꯥꯟꯅꯔꯛꯈꯤꯅꯤ ꯀꯩꯅꯣ
ꯐꯦꯟꯁ ꯈꯛꯇ ꯌꯦꯡꯕ꯭ꯔꯣ
ꯌꯦꯡꯉꯦ
ꯌꯥꯝ ꯐꯖꯩ ꯍꯥꯏ
ꯀꯥꯏ ꯏꯁ ꯐ꯭ꯔꯥꯟꯁꯦ ꯅꯪ ꯐ꯭ꯔꯥꯟꯁ ꯄ꯭ꯂꯦ